ꯍꯂꯣ ꯍꯂꯣ
ꯍꯅꯃ
ꯇꯥꯄ
ꯇꯄ
ꯇꯥꯏꯌꯦ ꯇꯥꯏ ꯅꯪ ꯇꯥꯔꯕꯣ
ꯇꯔ ꯇꯔ
ꯎꯝ ꯇꯨꯏꯁꯟ ꯂꯣꯏꯈꯔꯦ
ꯂꯣꯏꯈ꯭ꯔꯦ ꯉꯥ ꯑꯣꯏꯔꯦ
ꯀꯩꯗꯧꯔꯝꯃꯤꯅꯣ ꯑꯗꯨꯗꯤ
ꯇꯄꯤꯦ ꯋꯥꯗꯅ
ꯈꯩ ꯇꯨꯏꯁꯟ ꯉꯥꯏꯍꯥꯛꯇꯧꯕꯩ ꯋꯥꯔꯤꯕꯅ
ꯋꯥꯔꯤꯕꯦꯝꯃ ꯆꯥꯕ ꯇꯨꯝꯗ꯭ꯔꯤꯌꯦ
ꯑꯩ ꯑꯆꯥꯥꯕ ꯇꯣꯡꯗ꯭ꯔꯦ ꯊꯥꯗꯣꯛꯏ ꯑꯖꯥꯗ ꯑꯩ ꯊꯥꯀꯣꯛꯏ ꯍꯥꯏꯕ ꯑꯁ ꯁꯥꯏꯗꯒꯤ
ꯎꯝ ꯆꯥꯛ ꯆꯥꯕꯁꯨ ꯍꯥꯎꯔꯕꯅꯤꯅ ꯄꯪꯆꯥꯥꯗ ꯆꯥꯏ ꯅꯠꯇ꯭ꯔꯥ
ꯎꯝ
ꯆꯥꯔꯒ ꯑꯃꯨꯛꯁꯨ ꯇꯨꯝꯕꯒꯤ ꯑꯃꯨꯛꯁꯨ ꯈꯜꯂꯤ ꯇꯕꯗꯅ ꯈꯟꯗ꯭ꯔꯒ ꯆꯥꯕꯗꯅ ꯆꯥꯡ ꯌꯦꯡꯗꯕꯤꯗ ꯄꯪꯆꯥꯥꯗ ꯆꯥꯥꯁꯜꯂꯒ ꯆꯥꯕꯗ ꯑꯣꯏꯔꯀꯥꯟꯗ ꯆꯥꯕ ꯂꯣꯏꯔꯒ ꯐꯤꯒꯔꯒꯤꯁꯨ ꯈꯟꯕ ꯐꯖꯁꯦ ꯐꯖꯅꯤꯡꯕ
ꯐꯖꯁꯨ ꯐꯖꯅꯤꯡꯕ ꯊꯤꯕꯣꯡꯁꯨ ꯂꯥꯎꯕ ꯇꯧꯔꯤꯁꯦ
ꯎꯝ ꯁꯤꯕ ꯀꯧꯏꯤ ꯀꯔꯤ ꯀꯣꯕ ꯁꯤꯕ ꯍꯥꯏꯔꯣ
ꯄꯥꯒꯦꯅ ꯍꯥꯡꯗꯣꯛꯄꯗ
ꯎꯝ
ꯈꯣꯏ ꯀꯩꯅꯣꯅ ꯄ ꯆꯂ ꯍꯥꯏ ꯅ ꯁꯛꯇꯨꯒ ꯀꯩ ꯍꯥꯏ ꯆꯪꯉꯨꯗꯣꯔꯤꯒꯦ ꯑꯩꯅ
ꯑꯦ ꯅꯪ ꯑꯩ ꯎꯕꯩ ꯅꯠꯇ꯭ꯔꯣ ꯅꯪ ꯑꯩ ꯃꯤꯁ ꯇꯧꯔꯛꯏ ꯅꯠꯇ꯭ꯔꯥ
ꯍꯪꯒꯣꯏꯅꯦꯍꯦ ꯍꯪꯒꯣꯏꯇ꯭ꯔꯥ ꯌꯦꯡꯉꯣꯅꯦ
ꯑꯗꯨꯕꯨ ꯋꯥꯅꯤ ꯑꯉꯥꯡꯁꯤꯡꯗ ꯍꯣꯏ ꯍꯣ ꯑꯁ ꯉꯝꯃꯔꯣꯏ ꯉꯝꯃꯔꯣꯏ ꯑꯩꯁꯦ
ꯉꯃ ꯉꯃ
ꯇꯦ ꯀꯔꯤꯕꯨ ꯍꯥꯏꯗꯣꯣꯏꯅꯣ ꯈꯪꯗ꯭ꯔꯒ ꯂꯥꯏꯔꯤꯛꯁꯦ ꯑꯩꯈꯣꯏ ꯀꯩꯅꯣꯅ ꯄꯥꯏꯔꯝ ꯑꯣ
ꯑꯗꯤ ꯍꯥꯏꯗꯦ ꯇꯥꯔ ꯑꯝꯇ ꯄꯨꯗꯦ
ꯀꯩꯒ ꯍꯥꯏ
ꯅꯣꯡ ꯃꯪꯉꯦ ꯅꯣꯡ ꯆꯨꯗꯧ ꯃꯥꯜꯂꯦ ꯊꯥꯕꯧꯗꯕ ꯃꯥ ꯎꯅꯨꯡꯃꯝ ꯆꯟꯈ꯭ꯔꯕ ꯈꯪꯗꯦ ꯑꯃ ꯇꯧꯈꯤꯗ꯭ꯔꯦ ꯑꯗꯣ ꯑꯏꯪꯕ ꯅꯨꯡꯁꯤꯠꯇꯤ ꯁꯤꯜꯂꯛꯑꯦꯁꯦ ꯍꯛꯆꯥꯡꯗ ꯌꯥꯝ ꯅꯨꯡꯉꯥꯏꯕ ꯑꯣꯏꯍꯟꯕꯗꯣ ꯑꯗꯨ ꯑꯣꯏꯌꯦꯕ
ꯑꯁ ꯑꯩ ꯄꯨꯛ ꯅꯨꯡꯉꯥꯏꯇ꯭ꯔꯦ
ꯍꯣꯔꯦꯟ ꯁꯣꯏꯗ꯭ꯔꯕꯅꯦꯕꯦꯝ ꯑꯩ ꯍꯣꯔꯦꯟ ꯑꯍꯤꯡ ꯅꯠꯇ꯭ꯔꯒ ꯅꯣꯡꯉꯥꯜꯂꯒ ꯑꯕꯅꯦ ꯉꯁꯥꯏꯒꯤ ꯃꯣꯔꯣꯛ ꯃꯦꯠꯄꯗꯣ ꯍꯥꯎ ꯌꯥꯝ ꯍꯥꯎꯕ
ꯍꯥꯎꯗꯤ ꯌꯥꯝ ꯍꯥꯎꯕ ꯑꯗꯨꯕꯨ
ꯎꯝ ꯆꯥꯕ ꯉꯝ ꯐꯗꯕꯒꯤꯅꯦꯅꯤꯨ ꯍꯨꯟꯗꯣꯛ ꯑꯩꯗꯣ ꯄꯥꯝꯃꯨꯏ ꯍꯥꯏꯕ
ꯑꯗꯨ ꯈꯪꯗꯅ ꯑꯩꯅ ꯑ ꯑꯩ ꯑꯩꯁꯤꯃꯛ ꯉꯁꯤꯗꯤ ꯍꯤꯟꯖꯥꯡ ꯁꯔꯥꯛꯇ ꯀꯩꯗꯧ ꯍꯨꯟꯗꯣꯛꯀꯅꯤ ꯈꯜꯂꯕ ꯄꯥꯃꯨꯕ ꯑꯩ ꯆꯥꯛ ꯆꯥꯗꯕꯤ ꯍꯤꯟꯖꯥꯡ ꯁꯔꯥꯛꯇ ꯆꯥꯎꯕꯗꯣ ꯆꯥꯛꯇꯨꯒꯤ ꯃꯔꯛꯇꯗꯅꯦ ꯆꯥꯗ ꯌꯥꯗꯕꯒꯤ ꯈꯔ ꯈꯛꯇꯅꯦꯕ ꯆꯥꯔꯤꯗꯣ ꯑꯩꯅ
ꯌꯥꯥꯏ ꯎꯃꯣꯔꯛꯛꯇꯣ ꯑꯅꯤ ꯊꯥꯛꯇꯕꯤꯗ ꯑꯃꯈꯛꯇꯪ ꯊꯥꯝꯃ ꯕꯕꯥꯝ
ꯎꯝ ꯗꯨꯔꯤ ꯁꯥꯔꯣ ꯗꯔꯤ ꯁꯥꯔꯣ ꯑꯦ
ꯑꯗꯨꯅꯤ ꯉꯝꯅꯦꯕ ꯂꯣꯏꯅ
ꯑ ꯍꯤꯖꯥꯛꯇꯣ ꯑꯩꯁꯦ ꯑꯩ ꯍꯥꯏꯗꯤ ꯎꯣꯔꯣꯛ ꯃꯔꯤ ꯊꯥꯛꯄꯗꯨꯗ ꯃꯛ ꯃꯉꯥ ꯊꯥꯛꯄꯗꯨꯗ ꯑꯗꯨꯝ ꯁꯥꯔꯅꯤꯁꯦ ꯈꯪꯉꯦꯕ ꯍꯪꯉꯕ
ꯎꯝ
ꯑꯗ ꯃꯣꯔꯣꯛꯁꯨꯨꯕꯕꯁꯤ ꯊꯥꯛꯄ ꯑꯗꯨꯗ ꯑꯩꯅ ꯃꯣꯔꯣꯛꯁꯨꯨꯕ ꯊꯥꯛꯄꯁꯤꯁꯨ ꯑꯩ ꯅꯍꯥꯟ ꯁꯨ ꯑꯃꯨꯛ ꯊꯥꯛꯄ ꯑꯃ ꯁꯥꯕꯗꯣ
ꯎꯝ ꯑꯗꯨꯅꯦ ꯑꯩꯅ ꯅ ꯁꯥꯏ ꯎꯝ
ꯑꯗꯨ ꯅꯤꯡꯁꯤꯡꯉꯛꯄꯩ ꯑꯩꯁꯦ ꯃꯣꯔꯣꯛ ꯁꯨꯕ ꯊꯥꯛꯄꯗ ꯈꯤꯇꯪꯅꯦꯕ ꯊꯥꯏꯗꯣ ꯃꯣꯔꯣꯛꯁꯨ ꯄꯦꯀꯦꯠꯇꯣꯝꯒ ꯇꯪꯈꯥꯏꯒ ꯊꯥꯛꯄ ꯅꯠꯇꯦꯀꯣ ꯈꯤꯇꯪꯅꯤꯅ ꯀꯣꯏꯅ ꯊꯥꯏꯗꯣ ꯃꯥꯒꯤ ꯀꯨꯝꯗꯣ ꯈꯇꯪ ꯎꯅꯕ ꯍꯤꯟꯖꯥꯡꯃꯛꯇ ꯈꯈꯤꯛꯇꯪ ꯎꯅꯕ ꯍꯥꯏꯕꯗꯨ ꯑꯗꯨꯏ ꯆꯥꯟꯅ ꯈꯛꯇꯇ ꯊ ꯍꯥꯏꯗꯣꯕ ꯑꯗ ꯃꯧꯁꯨ ꯊꯟꯃꯣꯛ ꯁꯨꯔ ꯊꯥꯛꯇ꯭ꯔꯁꯨ ꯑꯃꯨꯣꯛꯇꯨꯒ ꯃꯤꯆꯞ ꯄꯥꯎꯗꯔꯗꯨ ꯈꯛꯇꯪ ꯊꯥꯛꯄꯗ ꯌꯥꯔꯅꯤ ꯑꯩꯈꯣꯏꯒꯤꯗꯣ ꯍꯥꯏꯗꯤ ꯃꯍꯤ ꯍꯥꯞꯇꯕ ꯄꯣꯠ ꯑꯣꯏꯕꯒꯤ ꯃꯍꯤ ꯍꯥꯞꯄ ꯃꯥ ꯆꯞ ꯆꯥꯗꯣꯏꯅꯦꯕ ꯑꯩꯈꯣꯏꯁꯦ ꯃꯩ ꯍꯥꯄ ꯃꯗꯤꯔ ꯊꯨꯝ ꯃꯣꯔꯛ ꯑꯗꯣ ꯍꯥꯏꯗꯤ ꯊꯨꯝꯕꯨꯗꯤ ꯈꯔ ꯍꯥꯞꯇ ꯌꯥꯔꯣꯏ ꯃꯣꯔꯣꯛꯀꯗꯣ ꯆꯞ ꯆꯥꯗꯣꯏꯅꯦꯕ ꯑꯗꯣ ꯍꯥꯏꯗꯤ ꯀꯩ ꯍꯥꯏꯅꯤ ꯃꯣꯔꯣꯛꯇꯣ ꯃꯍꯤ ꯍꯥꯞꯇ꯭ꯔꯅꯤꯅꯤꯅ ꯈꯔꯗꯤ ꯇꯧꯔꯤꯅꯤ ꯍꯥꯏꯕ
ꯎꯝ ꯑꯩ ꯉꯁꯥꯏ ꯂꯩꯕꯗ ꯑꯗꯨꯝ ꯈꯪꯈ꯭ꯔꯕꯅꯦ ꯎ ꯃꯣꯔꯣꯛꯇꯨ ꯂꯨꯄꯥ ꯌꯥꯡꯈꯩꯒꯤ ꯂꯩꯔꯦ ꯑꯗꯨꯅ ꯑꯗꯨꯝ ꯀꯣꯟꯅꯔꯗꯕꯗ ꯃꯁꯤ ꯅꯨꯄꯤꯁꯦ ꯃꯣꯔꯣꯛ ꯁꯨꯕꯧꯅ ꯍꯥꯏꯔꯤꯁꯦ ꯀꯌꯥꯝ ꯁꯥꯍꯟꯗꯣꯏꯅꯣꯗ
ꯑꯦꯁ ꯑꯩꯗꯤ ꯍꯦꯛ ꯌꯥꯝ ꯇꯧꯔꯛꯇꯕ꯭ꯔꯥ ꯍꯥꯏꯅ ꯈꯟꯕꯩꯅꯦꯍ
ꯇꯔꯥꯍꯨꯝꯗꯣꯏ ꯇꯧꯔꯑꯦ ꯍꯥꯏꯔꯤꯕꯃꯇꯗ
ꯑꯦ ꯑꯗꯨꯗꯤ ꯑꯩꯅ ꯑꯍꯥꯟꯕꯒꯤ ꯅꯪꯗ ꯅꯪꯗꯨꯗꯤ ꯑꯩꯅ ꯌꯦꯡꯉꯣ ꯍꯥꯏꯔꯀꯥꯟꯗ ꯀꯣꯟꯅ ꯌꯦꯡꯉꯛꯄꯅꯦ ꯑꯩ ꯑꯍꯥꯟꯕꯗꯗꯤ ꯃꯣꯏ ꯈꯤꯇꯪ ꯇꯧꯔꯧꯕꯁꯨ ꯂꯩꯌꯦꯕ ꯈꯪꯉꯕ
ꯎꯝ
ꯑꯗꯨꯗꯨꯒꯤ ꯃꯥꯟꯕ ꯍꯪꯉꯕ
ꯎꯝ ꯍꯝ
ꯑꯗꯨꯗꯤ ꯅꯉꯣꯟꯗ ꯀꯌꯥ ꯇꯧꯔꯛꯀꯦ ꯌꯦꯡꯉꯣ ꯍꯥꯏꯅ ꯍꯥꯏꯔꯤꯗꯣ
ꯇꯔꯥꯍꯨꯝꯗꯣꯏ ꯑꯩꯅ ꯇꯧꯔꯛꯏꯗꯣ ꯌꯥꯡꯈꯩꯒꯤ ꯃꯣꯏꯗꯣ ꯃꯣꯔꯣꯛ ꯆꯥꯎꯕꯒꯤ ꯑꯗꯨꯝ ꯁꯥꯔꯦꯕ ꯃꯄꯨꯡ ꯐꯥꯔꯕ ꯒꯤ ꯑꯗꯨꯒꯤ ꯑꯗꯨꯝ ꯁꯥꯕꯁꯨ ꯑꯣꯏꯔꯦ
ꯑꯗꯣ ꯑꯩꯅ ꯑꯩ ꯍꯥꯏꯔꯤꯁꯤ ꯅꯪ ꯈꯪꯕ꯭ꯔꯥ
ꯀꯩ ꯍꯥꯏꯔꯣ
ꯍꯥꯏꯕꯗꯣ ꯎꯕ꯭ꯔꯣ
ꯑꯩ ꯑꯗꯨꯝ ꯉꯥꯡꯉꯛꯀꯦ
ꯇꯥꯏꯅꯤꯡꯗꯁꯦ
ꯎꯝ
ꯑꯗꯣ ꯈꯗꯥ ꯍꯣ ꯈꯔꯥꯁꯠꯇꯗꯤ ꯌꯥ ꯀ
ꯍꯝ
ꯑꯩ ꯑꯩ ꯍꯥꯏꯅꯤꯡꯁꯦ ꯍꯪ ꯀꯥ ꯃꯅꯨꯡꯗ ꯂꯩꯕꯅꯤꯅꯀꯣ
ꯈꯪꯉꯦ ꯈꯪꯉꯦ ꯑꯩ ꯈꯪꯉꯦ
ꯁꯤꯅꯦꯕꯨꯁꯨ ꯅꯨꯡꯉꯥꯏꯕ꯭ꯔꯦꯣ
ꯆꯂ ꯑꯩꯁꯦ ꯑꯁ ꯈꯪꯗꯦꯗ ꯑꯩꯁꯨ ꯁꯨꯝ ꯆꯠꯂꯀꯥꯟꯗ ꯆꯥꯕ ꯇꯕ ꯇꯨꯝꯅꯕ ꯃꯅꯤ ꯑꯩꯅ ꯆꯠꯂꯤꯗꯖ
ꯍ ꯍꯧꯖꯤ ꯐꯨꯒꯨ ꯃꯈꯥ ꯑꯣꯏꯣꯏꯁ ꯑꯣꯏꯍꯤꯁꯨꯅꯥꯣ
ꯎꯝ ꯆꯥꯕ ꯇꯨꯝꯅꯕ ꯍꯣꯠꯅꯕꯗ ꯑꯩ ꯉꯁꯥꯏꯗꯒꯤ ꯏꯁꯤꯡ ꯀꯌꯥ ꯀꯌꯥꯅꯣ ꯑꯩꯅ ꯊꯛꯏꯁꯦ ꯏꯁꯤꯡꯒꯤ ꯒꯤꯂꯥꯁꯁꯨ ꯀ ꯋꯥꯅꯤ ꯁꯨꯔꯦ ꯊꯛꯆꯜꯂꯏꯁꯦꯁꯨ
ꯑꯩꯁꯨ ꯏꯁꯤꯡ ꯌꯥꯝ ꯈꯧꯔꯥꯡꯒꯦ ꯊꯥꯎ ꯆꯥꯕꯗ ꯀꯩꯅꯣ
ꯎꯝ ꯈꯧꯔꯥꯡꯉꯦ ꯏꯁꯤꯡꯁꯨ ꯏꯁꯤꯡ ꯌꯥꯝ ꯀꯧꯋꯦꯕ
ꯎꯝ
ꯏꯁꯤꯡꯁꯨ ꯌꯥꯝꯅ ꯀꯧꯏꯤ ꯊꯥꯎ ꯆꯥꯔꯕꯅꯤꯅ ꯃꯣꯔꯣꯛꯁꯨ ꯆꯥꯔꯕꯅꯤꯅ ꯃꯌꯥꯝ ꯑꯃ ꯀꯧꯔꯦ ꯑꯩꯈꯣꯏꯒꯤ ꯁꯨꯃꯥꯡꯗ ꯀꯕꯣꯛ ꯂꯩꯍꯧꯋꯦꯕ
ꯎꯝ
ꯀꯕꯣꯜ ꯂꯩꯁꯦ ꯑꯃꯈꯛꯇꯪ ꯁꯥꯠꯄ ꯍꯧꯖꯤꯛꯁꯦ ꯃꯅꯝꯗꯤ ꯎꯝ ꯑꯃꯈꯛꯇꯪ ꯅꯨꯡꯁꯤꯖꯥꯅ ꯃꯅꯝꯗꯤ
ꯑꯟꯏꯟꯇꯦꯜꯂꯤꯖꯦꯕꯜ ꯀꯥꯏꯗꯩ ꯈꯣꯏ ꯁꯨꯃꯥꯡ ꯗ ꯑꯃ ꯑꯝ ꯍꯥꯏꯗꯤ ꯎ ꯎ ꯄꯥꯝꯕꯤꯒꯤ ꯇꯥꯏꯞꯇ ꯑꯃ ꯐꯖꯅ ꯁꯠꯂꯝꯝꯃꯦꯕ ꯈꯪꯉꯕ ꯃꯌꯥꯝꯁꯤꯅ ꯍꯥꯏꯗꯤ ꯑꯩꯈꯣꯏꯗꯨꯗ ꯐꯖꯅ ꯌꯣꯝꯃꯒ ꯁꯥꯞꯄꯗꯣ ꯎꯕꯗꯨꯗ ꯑꯃ ꯍꯥꯏꯗꯤ ꯃꯣꯏꯗꯨꯗ ꯍꯧꯔꯤꯔꯥ ꯍꯧꯗ꯭ꯔꯤꯔꯥꯗꯤ ꯈꯪꯗꯦ ꯑꯗꯨꯝ ꯂ ꯂꯧꯅꯩꯌꯦꯕ
ꯆꯥꯔ ꯂꯧꯒꯤꯕꯗꯣ
ꯍꯣꯏ ꯆꯥꯔ ꯂꯧꯕꯗꯣ ꯑꯗꯨꯝ ꯍꯟꯗꯛꯁꯨ ꯂꯧꯒꯅꯤ ꯈꯔ ꯂꯩꯔꯒ ꯑꯃꯨꯛꯁꯨ ꯂꯧꯅꯤ ꯑꯗꯣ ꯃꯈꯣꯏꯗꯨꯗ ꯐꯖꯅ ꯁꯥꯠꯄ ꯍꯥꯏꯇꯥꯔꯦ ꯀꯕꯣꯛ ꯂꯩꯩꯗꯣ ꯌꯥꯝ ꯐꯖꯅ ꯁꯥꯠꯂꯦ ꯑꯗꯨꯗꯣ ꯃꯣꯏ ꯑꯗꯨꯝ ꯆꯥꯔꯗꯤ ꯂꯧꯋꯦ ꯑꯗꯣ ꯆꯥꯔ ꯂꯧꯔꯁꯨ ꯍꯧꯗꯕ ꯃꯥꯜꯂꯦ
ꯎꯝ ꯄꯥꯝꯕꯤꯕꯨꯗ ꯗꯤꯅꯦ ꯑꯗꯨꯝ ꯃꯁꯥ ꯐꯟꯗꯣꯛꯑꯦꯕ ꯈꯪꯕ꯭ꯔꯥ ꯑꯗꯣ ꯍꯧ ꯍꯧꯖꯤꯛꯁꯦ ꯃꯄꯥꯟꯗꯣ ꯀꯌꯥ ꯁ ꯁꯥꯗ꯭ꯔꯦꯕ ꯑꯃꯈꯛꯇꯪ ꯁꯥꯠꯂꯝꯕ ꯍꯥꯏꯇꯥꯔꯦ ꯅꯍꯥꯟꯒꯩꯗꯤ ꯁꯥꯠꯂꯨꯗꯝꯅꯦꯕ ꯃꯇꯝ ꯅꯠꯇꯕꯒꯤ ꯍꯧꯖꯤꯛ ꯃ ꯃꯇꯝꯝ ꯑꯃ ꯑꯣꯏꯔꯦꯗꯅ
ꯎꯝ
ꯑꯗꯨꯗꯨꯅ ꯈꯔ ꯂꯩꯔꯗꯤ ꯁꯥꯠꯂꯛꯑꯅꯤ ꯏꯁꯤꯡ ꯆꯥꯏꯕꯤꯗꯕꯩꯔꯥ ꯈꯪꯗꯦ
ꯈꯔ ꯂꯩꯔꯗꯤ ꯑꯃꯨꯛ ꯁꯥꯠꯄꯨꯗꯤ ꯁꯥꯠꯂꯛꯑꯅꯤ
ꯎꯝ ꯎꯝ ꯃꯅꯝ ꯌꯥꯝ ꯅꯨꯡꯁꯤꯕꯅꯦ ꯃꯠ ꯇꯝꯕꯨꯗꯤ ꯃꯇꯝꯅꯦ ꯏꯁꯤꯡ ꯆꯥꯏꯗꯕ ꯏꯁꯤꯡ ꯋꯥꯠꯄꯒꯤ ꯑꯣꯏꯕ ꯃꯥꯜꯂꯦ ꯃꯣꯏꯁꯦ ꯏꯁꯤꯡ ꯋꯥꯠꯄꯒꯤ ꯂꯩ ꯁꯥꯠꯄ ꯉꯝꯗꯕ ꯑꯣꯏꯔꯝꯒꯅꯤ ꯍꯥꯏꯗꯤ ꯁꯅꯥꯔꯩꯁꯨ ꯃꯇꯝ ꯑꯣꯏꯔꯦ ꯁꯅꯥꯔꯩ ꯆꯥꯎꯅꯔꯛꯑꯅꯤ ꯁꯅꯥꯔꯩꯒꯤ ꯃꯇꯝ ꯑꯣꯏꯔꯕꯅꯤꯅ ꯑꯗꯨꯒꯅꯦ ꯑꯗꯨꯝ ꯃꯇꯝ ꯃꯇꯝ ꯍꯥꯏꯗꯤ ꯃꯇꯝ ꯅꯥꯏꯗꯅ ꯁꯥꯠꯄꯗꯣ ꯑꯗꯨꯏ ꯖꯨꯕꯥ ꯀꯨꯁꯨꯝꯗꯣ ꯈꯪꯕ꯭ꯔꯥ
ꯖꯨꯕꯥ ꯀꯨꯁꯨꯝ
ꯍꯤꯚꯤ ꯀꯁꯇꯇꯣ
ꯑꯣ ꯑꯣ ꯈꯪꯉꯦ
ꯑꯗꯨꯗ ꯔꯦꯠ ꯃꯆꯨꯗ ꯑꯃ ꯁꯥꯠꯂꯦꯕ ꯑꯩꯈꯣꯏꯒꯤ ꯔꯦꯠ ꯑꯅ ꯗꯥꯏꯔꯦꯛ ꯔꯦꯠꯁꯨ ꯅꯠꯇꯦ ꯂꯩ ꯃꯆꯨ ꯍꯥꯏꯇꯥꯔꯦ ꯂꯩ ꯃꯆꯨꯗ ꯑꯌꯥꯛꯄ ꯑꯃ ꯁꯥꯠꯂꯦꯕ ꯑꯗꯨ ꯁꯤꯗꯤ ꯀꯨꯝ ꯀꯨꯝ ꯀꯥꯡ ꯅꯥꯏꯗꯕꯤꯗ ꯁꯥꯠꯂꯦꯕ ꯑꯗꯨꯝ ꯁꯥꯠꯂꯦ ꯁꯤꯅ ꯂꯥꯏꯗꯨꯛ ꯊꯥꯕꯩ ꯑꯗꯨꯝ ꯑꯩꯈꯣꯏ ꯊꯥꯅꯩꯌꯦꯕ ꯑꯟꯏꯟꯇꯦꯜꯂꯤꯖꯦꯕꯜ ꯑꯁꯤꯗꯤ ꯌꯥꯝ ꯐꯈ꯭ꯔꯦ ꯌꯥꯝ ꯀꯥꯟꯅꯈ꯭ꯔꯦ ꯍꯥꯏꯗꯤ ꯃꯊꯛꯂꯣꯝꯗ ꯂꯩꯕ ꯃꯤꯗꯤ ꯂꯩꯗꯣ ꯊꯑꯣꯏꯅ ꯂꯩꯅꯔꯤꯅꯤꯗꯅ ꯑꯩꯈꯣꯏ ꯁꯣꯝ ꯅꯥꯀꯟꯗꯤ ꯑꯩꯈꯣꯏ ꯁ꯭ꯋꯥꯏ ꯖꯒꯥꯗꯤ ꯑꯗꯨꯝ ꯊꯥꯅꯕꯅꯤꯅ ꯂꯩꯗ꯭ꯔꯁꯨ ꯌꯥꯏꯌꯦꯕ
ꯃꯥꯅꯦ ꯀꯣꯏ ꯁꯋꯥꯏꯒꯗꯕꯨ ꯂꯩꯅꯕꯩ ꯋꯥꯅꯦ
ꯃꯣꯏꯒꯤꯗꯤ ꯑꯥꯗ ꯊꯥꯕꯝ ꯑꯝꯇ ꯂꯩꯇꯕꯅꯤꯅ ꯂꯣꯏ ꯂꯩꯅꯕꯅꯦꯕ ꯑꯅꯝꯕꯅ
ꯑꯩꯈꯣꯏ ꯑꯗꯨ ꯑꯩꯈꯣꯏꯁꯨ ꯂꯩꯇꯦ ꯑꯩꯈꯣꯏꯅ ꯑꯃꯨꯛ ꯊ ꯀꯩꯊꯣꯛꯑꯦ ꯍꯥꯏꯔꯒꯗꯤ ꯀꯩꯅꯣ ꯍꯥꯏꯗꯤ ꯑꯩꯈꯣꯏꯒꯤ ꯅꯨꯡ ꯈ ꯑ ꯌꯨꯝꯂꯛꯇ ꯂꯩ ꯊꯤꯕ ꯆꯠꯄꯗꯣ ꯆꯠꯂꯦꯕ
ꯎꯝ
ꯍꯥꯏꯗꯤ ꯃꯣꯏꯗꯅ ꯂꯩꯌꯦꯗꯅ ꯍꯥꯏꯗꯤ ꯃꯣꯏ ꯕꯖꯥꯔꯗ ꯊꯣꯛꯑꯒ ꯑꯗꯨꯝ ꯊꯣꯛꯄ ꯈꯣꯠꯄ ꯊꯣꯛꯄꯒ ꯀꯩ ꯌꯦꯡꯉꯥ ꯂꯩ ꯑꯩꯈꯣꯏꯅ ꯑꯃꯨꯛ ꯑꯗꯨꯃꯥꯏꯅ ꯊꯣꯛꯂꯛꯄꯗ ꯍꯥꯏꯗꯤ ꯌꯨꯝ ꯍꯥꯏꯗꯤ ꯑꯩꯈꯣꯏꯇꯥꯔ ꯑꯗꯨꯝ ꯑꯩꯈꯣꯏꯒꯤ ꯂꯩꯀꯥꯏꯗꯨꯗ ꯂꯩꯍꯧꯕ꯭ꯔꯥ ꯍꯥꯏꯅ ꯌꯦꯡꯕ ꯑꯣꯏꯅ ꯊꯣꯛꯅꯩꯑꯦꯕ ꯑ ꯆꯠꯂꯦꯕ ꯑꯩꯈꯣꯏ ꯂꯩꯁꯥꯕꯤ ꯑꯩꯈꯣꯏ ꯑꯣꯏꯅ ꯗꯦꯕ ꯀꯔꯃ ꯂꯩꯕꯗ
ꯎꯝ ꯑꯗꯨꯃꯥꯏꯅ ꯂꯩꯕꯗꯗꯤ ꯂꯩꯅꯕꯅꯦ ꯀꯩꯅꯣ ꯇꯧꯅꯕꯅꯦꯕ ꯊꯤꯅꯕꯅꯦꯕ ꯀꯥꯏꯗꯒꯤꯅꯣ ꯀꯣꯏꯅ ꯃꯤꯂꯥꯏꯁꯨꯨ ꯍꯥꯎ ꯏ
ꯃꯣꯏꯒꯤ
ꯎꯝ ꯅꯨꯃꯤꯠꯂꯩꯗꯣ ꯌꯥꯝ ꯆꯥꯎꯕꯗꯤ ꯑꯣꯏꯗ꯭ꯔꯦ ꯃꯆꯥ ꯃꯆꯥ ꯃꯆꯥ ꯄꯤꯛꯇ꯭ꯔꯨ ꯄꯤꯛꯇ꯭ꯔꯨ ꯄꯥꯟꯕꯗꯣ ꯈꯪꯕ꯭ꯔꯥ
ꯍꯣꯏ
ꯑꯗꯨꯗꯣ ꯄꯥꯝꯕꯤ ꯑꯅꯤ ꯈꯛꯇꯪ ꯍꯧꯋꯦꯕ ꯇꯥꯛ
ꯃꯦꯝ ꯊꯥꯒꯑꯕ꯭ꯔꯥ ꯑꯗꯨꯗꯤ
ꯃꯌꯥꯝ ꯊꯥꯕꯗꯣ ꯊꯑꯣꯏꯅ ꯊꯥꯕ ꯅꯠꯇꯦꯗ ꯁꯤ ꯃꯇꯣꯗ ꯍꯧꯖꯔꯛꯄꯅꯦ ꯍꯥꯟꯅ ꯄꯥꯟꯈꯤꯕꯒꯤ ꯃꯇꯣꯟꯗ ꯍꯧꯖꯔꯛꯄ ꯍꯟꯗꯛꯇꯤ ꯃꯃꯥꯡꯅ ꯍꯦꯜꯂꯦ ꯃꯃꯥꯡꯅ ꯆꯥꯎꯕꯁꯨ ꯍꯦꯜꯂꯦ ꯍꯟꯗꯛꯇꯤ ꯄꯤꯛꯇ꯭ꯔꯨ ꯄꯤꯛꯇ꯭ꯔꯨ ꯄꯤꯛꯅ ꯄꯥꯜꯂꯦꯕ ꯃꯗꯗꯨꯦ
ꯀꯣꯜꯁꯦ ꯑꯩꯅ ꯇꯧꯔꯛꯄꯅ ꯑꯩ ꯊꯝꯃꯒꯦꯅꯦꯀꯣ
ꯎꯝ ꯎꯝ
ꯍꯣꯏ ꯊꯝꯃꯦ ꯊ
ꯎꯝ